ꯄꯆꯇꯥ ꯍ
ꯑꯣ ꯆꯥꯛ ꯏꯁꯤꯁꯤꯡ ꯆꯥꯔꯕ꯭ꯔꯣ
ꯑꯣ ꯆ ꯆꯔꯔꯝꯗꯤ ꯆꯥꯔꯕꯣ
ꯑꯩꯁꯤ ꯆꯥꯗ꯭ꯔꯤꯅꯦ ꯑꯩꯁꯦ ꯏꯁꯥꯁꯦ ꯅꯨꯡꯉꯥꯏꯇꯕ ꯉꯁꯤꯁꯦ ꯑꯗꯨꯗ ꯑꯩꯁꯤꯦ ꯀꯔꯤ ꯏꯟꯁꯥꯡ ꯆꯥꯁꯤꯅꯣ ꯈꯜꯂꯝꯃꯤꯅꯦ ꯁꯨꯝ ꯇꯧꯔꯤꯁꯤꯦ ꯁꯣꯏꯕꯨꯝ ꯈꯔꯗꯤ ꯂꯩꯕ ꯁꯣꯏꯕꯨꯝꯁꯤꯕꯨ ꯆꯥꯁꯤꯟꯕ ꯐꯗꯣꯏꯔꯥ ꯐꯔꯣꯏꯗ꯭ꯔꯥ ꯈꯪꯗꯦꯅꯦ
ꯀꯩ ꯅꯨꯡꯉꯥꯏꯇꯣꯏꯔꯤꯅꯣ ꯅꯪꯕꯨ ꯁꯣꯏꯕꯝꯗꯨꯗꯤ ꯆꯥꯁꯤꯜꯂꯨꯨꯔꯅꯗꯅ ꯀꯩ ꯅꯨꯡꯉꯥꯏꯇ꯭ꯔꯤꯅꯣ ꯅꯪꯕꯨ ꯍꯥꯏꯔꯨꯅ
ꯑꯩꯁꯦ ꯅꯪꯁꯨ ꯈꯣꯟꯖꯦꯜꯁꯤꯗ ꯈꯪꯉꯂꯝꯒꯅꯤ ꯑꯩꯁꯦ ꯅꯥꯇꯣꯟꯁꯨ ꯐꯨꯜꯂꯦ ꯅꯍꯥꯟ ꯅꯨꯃꯤꯗꯥꯡꯗꯒꯤ ꯑꯩꯁꯦ ꯈꯅꯥꯎꯁꯦ ꯌꯥꯝꯅ ꯅꯥꯕ ꯑꯗꯨꯒ ꯉꯔꯥꯡꯁꯦ ꯑꯩꯁꯦ ꯀꯩꯅꯣ ꯇꯧꯔꯦ ꯈꯅꯥꯎ ꯍꯥꯒꯖꯕ ꯑꯗꯒꯤ ꯈꯅꯥꯎ ꯅꯥꯕ ꯅꯥꯇꯣꯟ ꯃꯔꯔꯦꯡ ꯃꯔꯔꯦꯡ ꯆꯠꯄ ꯂꯣꯏꯅ ꯇꯧꯔꯛꯑꯦ ꯇꯧꯔꯤꯁꯦ ꯑꯗꯣ ꯉꯁꯤꯗꯤ ꯁꯨꯃꯥꯏꯅ ꯑꯃꯨꯛ ꯅꯥꯇꯣꯟꯁꯤ ꯐꯨꯟꯕꯁꯨ ꯑꯃꯨꯛ ꯌꯥꯎꯁꯜꯂꯛꯑꯦ ꯆꯥꯛꯁꯤ ꯀꯌꯥ ꯆꯥꯅꯤꯡꯕꯁꯨ ꯑꯣꯏꯗꯕ ꯑꯩꯁꯦ ꯑꯗꯨꯅ ꯑꯩꯁꯦ ꯁꯣꯏꯕꯨꯝ ꯈꯔ ꯂꯩꯕꯁꯦ ꯀꯣꯛ ꯈꯔ ꯇꯧꯁꯤꯜꯂꯁꯤꯔꯅ ꯈꯜꯂꯤꯅꯦ ꯐꯗꯣꯏꯔꯥ ꯐꯔꯣꯏꯗꯔꯥ ꯈꯪꯗ꯭ꯔꯦꯅ ꯇꯧꯔꯤꯁꯦ
ꯁꯣꯏꯕꯨꯝ ꯌꯥꯎꯕꯗꯨꯗꯤ ꯇꯧꯁꯜꯂꯨꯔ ꯅꯨꯗ ꯈꯅꯥꯎ ꯅꯥꯕꯗꯨꯗꯤ ꯑꯗꯨꯗꯤ ꯑꯃꯨꯛ ꯍꯧꯗꯣꯔꯛꯇꯅ ꯑꯃꯨꯛ ꯑꯅꯥꯕ ꯈꯖꯤꯛꯇꯪ ꯅꯥꯔꯝꯕꯗꯒꯤꯩ ꯃꯌꯥꯝ ꯀꯩꯅꯣ ꯇꯧꯕ ꯑꯅꯥꯕ ꯑꯃꯨ ꯑꯣꯏꯔꯛꯇꯅ ꯍꯣꯁꯄꯤꯇꯥꯜ ꯑꯃꯨꯛ ꯌꯧꯅꯔꯅꯤ ꯀꯩꯔꯥꯛ ꯀꯥꯔꯅꯤ ꯁꯣꯏꯕꯨꯝꯒꯨꯝꯕ ꯍꯥꯏꯗꯤ ꯌꯥꯝꯅ ꯍꯧꯗꯣꯛꯀꯟꯕ ꯏꯟꯖꯥꯡꯒꯤꯀꯣ ꯑꯅꯥꯕꯗ ꯅꯪꯅ ꯆꯥꯔꯅ ꯈꯔ ꯆꯝꯕꯒꯨꯝꯕ ꯂꯩꯇꯣ ꯅꯪꯒꯤꯗꯨꯕꯨ ꯅꯠꯇ꯭ꯔꯒ ꯆꯥꯛꯇꯨꯒ ꯈꯇꯪ ꯑꯣꯏꯔꯁꯨ ꯉꯥꯔꯤꯒꯅ ꯀꯩꯅꯣ ꯑꯣꯏꯅ ꯉꯥꯔꯤꯗꯨꯁꯨ ꯈꯅꯥꯎ ꯅꯥ ꯑ ꯍꯥꯏꯗꯣ ꯍꯧꯗꯣꯔꯛꯀꯅꯤ ꯆꯥ ꯁꯜꯂꯨꯔ ꯅꯨꯡꯊꯪꯒꯤꯗꯣ ꯑꯆꯝꯕ ꯊꯨꯝꯒ ꯆꯥꯛꯀ ꯑꯣꯏꯅ ꯆꯝꯐꯨꯠ ꯀꯨꯝꯕ ꯐꯨꯠꯄ ꯌꯥꯕ ꯏꯟꯁꯥꯡꯗꯤ ꯂꯩꯇ꯭ꯔꯣ ꯑꯗꯨꯝꯕ ꯑꯣꯏꯅ ꯆꯥꯔꯣꯅꯦ
ꯆꯝꯐꯨꯠꯁꯤ ꯊꯕꯤ ꯑꯣꯏꯅ ꯂꯩꯕ ꯊꯕꯤꯁꯤ ꯑꯣꯏꯅ ꯐꯨꯠꯇꯣꯝꯃ ꯍꯥꯏꯥꯏꯔꯦ ꯆꯝꯐꯨꯠꯁꯤ ꯇꯧꯔꯤꯁꯦ ꯑꯩꯅ ꯆꯝꯐꯨꯠꯁꯤꯁꯨ ꯆꯥꯃꯟꯗꯅ ꯆꯥꯅꯤꯡꯗ꯭ꯔꯕ ꯇꯧꯔꯤꯁꯤ ꯅꯠꯇꯕꯤꯗ ꯁꯪꯒꯣꯝꯒ ꯇꯣꯠꯂꯒ ꯑꯣꯏꯅ ꯆꯥꯁꯤꯔꯛ ꯈꯅꯤꯗ ꯆꯨꯍꯤ ꯈꯔꯁꯨ ꯂꯩ ꯆꯨꯍꯤꯁꯤꯒ ꯇꯧꯔꯒ ꯑꯣꯏꯅ ꯆꯥꯕ ꯂꯠꯄꯗꯧ ꯃꯥ ꯏꯁꯥꯥꯁꯦ ꯆꯥꯅꯤꯡ ꯊꯛꯅꯤꯡꯕꯁꯨ ꯀꯌꯥ ꯄꯣꯛꯇꯕ ꯇꯧꯔꯤꯁꯦ ꯑꯗꯨꯒ ꯑꯩꯈꯣꯏꯒꯤ ꯆꯤꯟ ꯂꯩꯁꯤꯁꯨ ꯈꯥꯔꯞ ꯈꯥꯔꯞ ꯇꯧꯕ ꯍꯥꯏꯗꯣꯏꯔꯥ ꯑꯗꯨꯃꯥꯏꯅ ꯈꯔꯁꯨ ꯇꯧꯕ ꯈꯪꯗ꯭ꯔꯦꯅ ꯑꯩꯁꯦ ꯗꯣꯛꯇꯔ ꯆꯠꯂꯨꯕꯅ ꯐꯗꯣꯏꯔꯥ ꯇꯧꯔꯤꯁꯦ
ꯑꯁ ꯅꯪꯒꯤꯗꯣ ꯆꯝꯐꯨꯠꯇ ꯑꯣꯏꯅ ꯑꯗꯨꯝ ꯆꯥꯔꯣ ꯆꯥꯅꯤꯡꯗ꯭ꯔꯁꯨ ꯑꯗꯨꯝ ꯈꯥꯡꯉꯒ ꯆꯥꯥꯁꯜꯂꯣ ꯆꯥꯔꯗꯣꯏ ꯁꯔꯨꯛꯄꯨꯗꯤ ꯑꯗꯣ ꯆꯤꯅꯤꯒ ꯁꯪꯒꯣꯝꯒꯗ ꯆꯨꯍꯤꯒ ꯁꯪꯒꯣꯝꯒꯗꯨꯁꯨ ꯆꯥꯥꯁꯜꯂꯣ ꯑꯗꯨ ꯁꯪꯒꯣꯝꯗꯨꯁꯨ ꯑꯐꯕ ꯅꯠꯇꯦ ꯈꯂꯎ ꯅꯥꯕ ꯀꯩꯗꯧꯕꯗ ꯂꯣꯏꯅꯃꯛꯨ ꯅꯥꯕ ꯍꯦꯟꯖꯜꯂꯛꯇꯅ ꯕꯦꯔꯥ ꯀꯥꯟꯅꯔꯅꯤ ꯑꯗꯨꯅ ꯅꯪ ꯆꯥꯅꯤꯡꯗ꯭ꯔꯁꯨ ꯆꯥꯅꯤꯡꯉꯗꯅ ꯊꯕꯤꯗꯣ ꯆꯝꯐꯨꯠ ꯐꯨꯠꯅꯕ ꯑꯗꯨ ꯑꯣꯏꯅ ꯑꯗꯨꯝ ꯆꯥꯒꯦꯁꯨ ꯆꯥꯥꯁꯜꯂꯣ ꯑꯗꯨꯒ ꯑꯃꯨꯛ ꯐꯠꯇ꯭ꯔꯗꯤ ꯍꯣꯁꯄꯤꯇꯥꯜꯗ ꯌꯦꯡꯉꯨꯅꯕ ꯇꯧꯊꯣꯛꯑꯣ
ꯍꯣꯏꯅꯦ ꯑꯗꯨꯅ ꯇꯧꯁꯤ ꯆꯨꯍꯤꯁꯤꯁꯨ ꯑꯩꯈꯣꯏ ꯃꯥꯅ ꯍꯥꯏꯕꯗꯨ ꯅꯤꯡꯁꯤꯡꯉꯛꯑꯦ ꯂꯣꯛ ꯊꯣꯡꯉꯗꯤ ꯆꯨꯍꯤ ꯆꯥꯒꯅꯤ ꯂꯣꯛ ꯊꯨꯡꯉꯝꯗꯕ ꯐꯥꯎꯕꯁꯨ ꯆꯨꯍꯤ ꯆꯥꯔꯗꯤ ꯂꯣꯛ ꯊꯨꯡꯉꯦꯅ ꯑꯗꯨꯃꯥꯏꯅ ꯍꯥꯏꯔꯤꯅꯦ ꯇꯧꯔꯤꯁꯦ ꯐꯔꯦ ꯅꯪꯅ ꯑꯗꯨ ꯅꯤꯡꯁꯤꯡꯉꯛꯄ ꯅꯠꯇ꯭ꯔꯗꯤ ꯁꯣꯏꯔꯝꯅꯤ ꯑꯩꯗꯤ ꯆꯨꯍꯤꯁꯤ ꯑꯣꯏꯅ ꯆꯥꯔꯒꯦꯅꯦ ꯇꯧꯔꯒ ꯇꯧꯕꯅꯤ ꯆꯥꯛꯇꯤ ꯉꯁꯥꯏ ꯑꯅ ꯊꯣꯡꯉ ꯂꯣꯏꯔ ꯂꯩꯔꯕꯅꯦ ꯑꯗꯨꯗ ꯏꯟꯖꯥꯡꯁꯤ ꯀꯔꯤꯒ ꯆꯥꯒꯗꯕꯅꯣ ꯈꯪꯗꯕ ꯇꯧꯔꯤꯁꯤ ꯉꯥ ꯈꯔꯕꯨꯗꯤ ꯂꯩ ꯉꯥꯁꯤꯒ ꯑꯣꯏꯅ ꯆꯥꯗ꯭ꯔꯣꯏꯔꯥ ꯈꯪꯗ꯭ꯔꯦꯔꯥ ꯇꯧꯔꯤꯁꯤ ꯆꯝꯐꯨꯠꯁꯤꯃꯕꯨꯗꯤ ꯐꯨꯠꯂꯅꯤ ꯇꯉꯥꯏ ꯐꯗꯅ ꯃꯍꯤ ꯃꯅꯥꯏ ꯈꯔ ꯆꯥꯗ꯭ꯔꯗꯤ ꯁꯥꯁꯤꯦ ꯀꯟꯁꯨ ꯀꯟꯈꯠꯇ꯭ꯔꯦ ꯇꯧꯔꯤꯁꯦ ꯑꯗꯨꯅ ꯑꯩꯁꯦ ꯑꯍꯤꯡꯁꯤ ꯏꯊꯟꯗ ꯂꯩꯗꯣꯔꯤꯁꯤ ꯐꯔꯛ ꯇꯥꯔꯛꯑꯗꯤ ꯑꯩꯁꯤ ꯌꯨꯝ ꯑꯣꯏꯅ ꯆꯠꯈ꯭ꯔꯁꯤꯔꯥ ꯈꯜꯂꯤꯅꯦ
ꯑꯣ ꯍꯣꯏ ꯍꯣꯏ ꯅꯪ ꯆꯝꯐꯨꯠꯇꯣ ꯐꯨꯠꯂꯣ ꯑꯗꯨꯒꯅꯦ ꯉꯥꯗꯣ ꯉꯧ ꯑꯌꯥꯏꯕꯗꯣ ꯊꯨꯝꯒ ꯇꯣꯠꯂꯒ ꯉꯥꯗꯨꯒ ꯅꯝꯒ ꯆꯥꯔꯣ ꯑꯗꯨꯒ ꯐꯠꯇ꯭ꯔꯗꯤꯅꯦ ꯑꯃꯨꯛ ꯌꯦꯡꯉꯨꯔꯁꯤ ꯉꯁꯤ ꯑꯍꯤꯡꯗꯨꯃ ꯈꯥꯡꯉꯣ ꯑꯗꯨꯒ ꯍꯌꯦꯡ ꯌꯦꯡꯉꯨꯔꯣ ꯑꯗꯨꯠꯇꯗꯤ ꯌꯥꯔꯔꯣꯏ ꯅꯪ ꯍꯦꯟꯖꯜꯂꯛꯑꯗꯤ ꯑꯃꯨꯛ ꯕꯦꯔꯥ ꯀꯥꯔꯅꯤ ꯍꯦꯟꯅ ꯍꯦꯟꯖꯤꯟꯕ ꯑꯔꯨꯕ ꯂꯩꯅꯥ ꯑꯃꯨꯛ ꯑꯣꯏꯈꯤꯗꯅ ꯈꯤꯇꯪ ꯅꯥꯍ ꯌꯦꯡꯍꯧꯔꯗꯤ ꯈꯅꯥꯎ ꯅꯥꯕꯁꯤꯁꯨꯅꯦ ꯕꯦꯔꯥ ꯌꯥꯝ ꯀꯥꯕꯅꯦ ꯑꯩꯈꯣꯏꯒꯤ ꯏꯅꯥꯎꯄꯤꯁꯨꯅꯦ ꯈꯖꯤꯛ ꯈꯖꯤꯛ ꯌꯥꯕꯗꯒꯤ ꯁꯨꯝ ꯑꯃꯨꯛ ꯐꯩ ꯑꯃꯨꯛ ꯍꯧꯔꯛ ꯑꯃꯨꯛ ꯐꯩ ꯑꯃꯨꯛ ꯍꯧꯔꯛ ꯑꯗꯨꯝ ꯇꯧ ꯂꯩꯔꯦ ꯃꯥꯦꯟ ꯇꯣꯟꯁꯤꯦꯟ ꯇꯧꯔ ꯂꯩꯌꯦꯦꯕ ꯑꯗꯨꯅ ꯃꯥꯗꯤ ꯑꯇꯦꯛ ꯑꯅꯧꯒꯨꯝꯕ ꯆꯥꯕꯁꯦ ꯌꯥꯒꯟꯗꯕꯅꯦꯕ ꯁꯪꯒꯣꯝꯒꯗꯣ ꯌꯥꯝ ꯆꯥꯟꯅꯗꯕꯅꯤꯀꯣ ꯃꯥꯗꯤ ꯁꯪꯒꯣꯝ ꯑꯅꯧꯕꯁꯨ ꯊꯛ ꯊꯛꯆꯤꯟꯗꯅꯅꯦ ꯂꯣꯏ ꯍꯧꯗꯣꯔꯛꯇꯅꯦ ꯀꯔꯤꯝ ꯆꯥꯕ ꯌꯥꯗꯗꯅ ꯇꯧꯈ꯭ꯔꯕꯅꯤ ꯑꯗꯨꯗꯣ ꯅꯪ ꯁꯪꯒꯣꯝꯕꯗꯣ ꯊꯛꯆꯜꯂꯨꯅꯨꯀꯣ ꯃꯨꯡ ꯕꯦꯔꯥ ꯀꯥꯔꯛꯇꯅꯅꯦ ꯃ ꯍꯌꯦꯡ ꯗꯣꯛꯇꯔꯗ ꯌꯦꯡꯉꯨ ꯐꯖꯅ ꯇꯧꯔꯁꯦ
ꯑꯁ ꯍꯥꯏꯒꯨꯝꯗꯅ ꯅꯪꯅ ꯍꯥꯏꯕꯗꯨꯣ ꯀꯤꯕꯨ ꯀꯤꯁꯤꯜꯂꯛꯑꯦ ꯇꯧꯔꯤꯁꯦ ꯑꯩꯁꯦ ꯀꯔꯤ ꯆꯥꯗꯣꯏꯅꯣꯁꯨ ꯈꯪꯗ꯭ꯔꯦ ꯆꯥꯔꯣꯏꯗꯕꯅ ꯀꯔꯤꯅꯣ ꯆꯥꯗꯧꯕꯅ ꯀꯔꯤꯅꯣꯁꯨ ꯈꯪꯗ꯭ꯔꯦ ꯆꯥꯒꯦ ꯈꯜꯂꯝꯕꯗ ꯆꯥꯕ ꯌꯥꯗꯦꯅ ꯑꯗꯨꯃꯥꯏꯅ ꯅꯪꯅ ꯍꯥꯏꯖꯤꯜꯂꯛꯑꯦ ꯅꯣꯏ ꯍꯣꯏꯅ ꯇꯣꯟꯁꯦꯜ ꯀꯔꯤ ꯀꯔꯤ ꯇꯧꯕꯁꯨ ꯌꯥꯝꯅ ꯐꯔꯛ ꯇꯥꯕꯒꯤ ꯇꯣꯟꯁꯦꯜꯁꯦ ꯃꯥꯁꯤꯦ ꯑꯩꯈꯣꯏꯒꯤ ꯀꯛꯑꯒ ꯑꯃꯨꯛ ꯑꯣꯄꯔꯦꯁꯟ ꯇꯧꯔꯁꯨ ꯃꯥꯁꯤ ꯐꯕ ꯉꯝꯗꯦ ꯍꯥꯏꯕ꯭ꯔꯥ ꯑꯗꯨꯃꯥꯏꯅ ꯑꯃꯨꯛ ꯆꯥꯕ ꯊꯛꯄꯗ ꯈꯔ ꯆꯦꯛꯁꯤꯟꯗ꯭ꯔꯗꯤ ꯍꯥꯏꯗꯤ ꯑꯇꯦꯛ ꯑꯅꯧ ꯂꯩꯔꯤꯕ ꯑꯁꯪ ꯑꯃꯥꯟ ꯁꯤꯒꯨꯝꯕ ꯈꯔ ꯆꯥꯗꯕ ꯑꯁꯨꯃꯥꯏꯅ ꯆꯤꯟꯖꯥꯛꯁ ꯁꯦꯝꯗ꯭ꯔꯗꯤ ꯌꯥꯗꯦ ꯍꯥꯏꯅ ꯇꯧꯔꯤꯁꯤ ꯇꯣꯟꯁꯦꯟꯁꯤꯁꯨ ꯌꯥꯝꯅ ꯑꯩꯈꯣꯏ ꯂꯥꯏꯂꯨ ꯍꯥꯏꯕꯒꯤ ꯃꯑꯣꯡꯗ ꯑꯗꯨꯃꯥꯏꯅ ꯂꯥꯏꯅꯥ ꯑꯃꯗꯨ ꯑꯣꯏꯔꯕꯅꯤꯅꯦ ꯇꯧꯔꯤꯁꯦ ꯑꯩꯁꯦ ꯗꯥꯛꯇꯔ ꯆꯠꯂꯨꯔꯒꯅꯦ ꯗꯥꯛꯇꯔ ꯄꯩꯁꯥꯁꯤꯁꯨ ꯑꯩꯁꯦ ꯑꯝꯇ ꯂꯩꯇꯕ ꯇꯧꯔꯤꯁꯦ ꯄꯩꯁꯥꯁꯤ ꯈꯔ ꯄꯥꯏꯕ ꯑꯣꯏꯇꯥꯔꯒꯗꯤ ꯗꯥꯛꯇꯔ ꯆꯠꯄꯗꯨ ꯗꯥꯛꯇꯔꯅ ꯁꯤ ꯇꯧ ꯁꯤ ꯇꯧ ꯇꯁꯤ ꯍꯥꯏꯔꯛꯑꯁꯨ ꯍꯤꯗꯥꯛ ꯂꯩꯕꯗ ꯑꯣꯏꯔꯁꯨ ꯈꯔ ꯋꯥꯈꯟꯗꯨ ꯂꯨꯝꯃꯤꯗꯅ ꯑꯗꯨ ꯑꯩꯗꯤ ꯄꯩꯁꯥꯁꯤꯁꯨ ꯑꯝꯇ ꯂꯩꯇꯗꯅ ꯇꯧꯔꯤꯅꯤꯅ ꯇꯧꯔꯤꯁꯦ ꯑꯩꯒꯤ ꯑꯉꯥꯡ ꯇꯨꯏꯁꯟꯁꯤꯁꯨ ꯄꯩꯁꯥꯁꯤ ꯊꯥꯁꯤ ꯐꯥꯔꯕꯅꯤ ꯑꯗꯨ ꯄꯤꯁꯤꯟꯅꯔꯛꯇꯦ ꯇꯧꯔꯤꯁꯦ ꯅꯪꯒꯤꯗꯤ ꯑꯉꯥꯡ ꯈꯔ ꯇꯨꯏꯁꯟ ꯇꯧꯔꯤ ꯑꯗꯨꯕꯨ ꯆꯥꯡ ꯅꯥꯏꯅ ꯄꯩꯁꯥ ꯅꯨꯡꯁꯥ ꯂꯥꯛꯄ꯭ꯔꯣ
ꯑꯣ ꯑꯩꯒꯤꯗꯤ ꯄꯩꯁꯥꯗꯣ ꯂꯥꯛꯑꯦ ꯑꯗꯣ ꯅꯪꯅ ꯄꯩꯁꯥ ꯂꯩꯇꯦ ꯍꯥꯏꯔꯁꯨ ꯑꯗꯨꯝ ꯍꯪꯉꯛꯎ ꯌꯥꯗ꯭ꯔꯣ ꯑꯗꯨꯝ ꯄꯤꯔꯛꯀꯦ ꯅꯪ ꯀꯌꯥ ꯇꯝꯗꯣꯏꯅꯣ ꯑꯗꯣ ꯑꯗꯨꯝ ꯍꯣꯔꯦꯟ ꯊꯥꯔꯛꯑꯒꯦ ꯍꯥꯟꯅ ꯌꯦꯡꯊꯣꯛꯎꯔꯣ ꯅꯠꯇ꯭ꯔꯗꯤꯅꯦ ꯀꯨꯏꯁꯟꯕꯗꯤ ꯕꯦꯔꯥ ꯀꯥꯔꯤ ꯑꯩꯈꯣꯏ ꯏꯅꯥꯎꯅꯨꯄꯤ ꯑꯗꯣ ꯃꯥꯗꯤꯅꯦ ꯁꯥꯟꯅꯕꯁꯨ ꯑꯣꯏꯕꯅꯤꯅꯅꯦ ꯁꯪꯒꯣꯝ ꯁꯪꯒꯣꯝꯗꯣ ꯊꯛꯇ꯭ꯔꯗꯤ ꯃꯁꯥꯗꯣ ꯀꯟꯈꯠꯇꯦꯗꯅ ꯑꯗꯨꯅ ꯍꯧꯖꯤꯛꯁꯦ ꯁꯪꯒꯣꯝꯗꯤ ꯊꯛꯄ ꯌꯥꯗ꯭ꯔꯕꯅꯤꯅꯅꯦ ꯁꯪꯒꯣꯝꯒꯤ ꯃꯣꯣꯟ ꯆꯤꯟꯕ ꯌꯥꯕ ꯄ꯭ꯔꯣꯇꯤꯟꯒꯨꯝꯕ ꯀꯩꯒꯨꯝꯕ ꯑꯁ ꯊꯤꯔꯒ ꯊꯛꯅꯕ ꯍꯣꯠꯅꯕꯗ ꯑꯋꯥꯕ ꯑꯃ ꯑꯣꯏꯔꯕꯅꯦ ꯁꯪꯒꯣꯝꯁꯦ ꯀ ꯌꯥꯝꯅ ꯀꯥꯟꯅꯕ ꯑꯗꯨꯒ ꯁꯨꯝꯕ ꯑꯅꯥꯕ ꯍꯧꯗꯣꯛꯄꯗꯗꯤꯅꯦ ꯌꯥꯝ ꯁꯥꯊꯤꯕ ꯑꯃ ꯑꯣꯏꯔꯝꯃꯦꯕ ꯑꯗꯨꯅꯅꯦ ꯎꯝ ꯅꯪꯁꯨ ꯌꯦꯡꯊꯣꯛꯍꯧꯗ꯭ꯔꯗꯤ ꯐꯔꯛ ꯇꯥꯅꯤ ꯄꯩꯁꯥꯗꯣ ꯊꯥꯔꯛꯑꯒꯦ ꯍꯌꯦꯡ ꯎ ꯀꯌꯥꯅ ꯀꯣꯟꯅꯗꯣꯏꯅꯣꯗꯣ ꯅꯪ ꯑꯗꯨꯝ ꯍꯥꯏꯔꯛꯑꯣ ꯑꯗꯨꯒ ꯂꯪꯖꯪꯗꯨꯗꯣ ꯊꯥꯔꯛꯑꯒꯦ
ꯍꯣꯏ ꯍꯣꯏ ꯑꯩ ꯍꯥꯏꯔꯛꯑꯒꯦ ꯄꯩꯁꯥꯗꯣ ꯑꯩ ꯉꯁꯤꯗꯤ ꯑꯩ ꯆꯠꯂꯔꯣꯏꯒꯦ ꯉꯁꯤꯗꯤ ꯊꯦꯡꯁꯨ ꯊꯦꯡꯉꯦ ꯑꯗꯒꯤ ꯅꯣꯡꯅꯒ ꯄꯤꯠ ꯄꯤꯠ ꯇꯥꯕꯒ ꯑꯩꯁꯤꯦ ꯅꯣꯡ ꯑꯃꯨꯛ ꯆꯣꯠꯂꯗꯤ ꯃꯄꯥꯟ ꯊꯣꯛꯑꯒ ꯏꯁꯥꯁꯦ ꯑꯃꯨꯛ ꯍꯦꯟꯖꯤꯟꯈꯤꯕ ꯇꯥꯔꯦ ꯑꯗꯨꯗꯨꯅ ꯍꯌꯦꯡ ꯑꯣꯏꯅ ꯆꯠꯂꯒꯦ ꯑꯗꯨ ꯄꯩꯁꯥꯗꯨ ꯅꯪ ꯑꯩ ꯍꯌꯦꯡ ꯑꯌꯨꯛꯒ ꯇꯥꯟꯅꯔ ꯅꯠꯇ꯭ꯔꯒꯅ ꯑꯩ ꯍꯥꯏꯔꯛꯑꯒꯦ ꯑꯗꯨꯝ ꯅꯉꯣꯟꯗ ꯑꯩ ꯅꯠꯇ꯭ꯔꯒ ꯑꯩ ꯑꯩ ꯑꯩꯒꯤ ꯂꯩꯔꯤꯁꯤꯅ ꯀꯣꯟꯅꯕꯨ ꯑꯣꯏꯇꯥꯥꯔꯦ ꯐꯔꯦ ꯀꯣꯟꯅꯗ ꯇꯥꯔꯒꯗꯤ ꯑꯩ ꯆꯠꯂꯀꯥꯟꯗ ꯅꯉꯣꯟꯗ ꯍꯥꯏꯔꯛꯑꯒꯦ ꯇꯧꯔꯤꯁꯦ ꯈꯪꯗꯦꯗ ꯑꯉꯥꯡ ꯈꯔ ꯇꯨꯏꯁꯟ ꯇꯧꯔꯤꯁꯤꯁꯨ ꯀꯥꯟꯅꯒꯗ꯭ꯔꯅ ꯈꯜꯂꯒ ꯇꯧꯔꯤꯁꯦ ꯑꯗꯩ ꯁꯨꯇꯤ ꯇꯣꯏꯅ ꯑꯣꯏꯕꯁꯨ ꯇꯧꯏꯤ ꯉꯔꯥꯡ ꯅꯍꯥꯟꯗꯁꯨ ꯑꯩ ꯂꯨꯍꯣꯡꯕ ꯆꯠꯄꯒꯤ ꯁꯨꯇꯤ ꯑꯣꯏꯒꯅꯤ ꯉꯁꯤꯁꯨ ꯑꯩ ꯏꯁꯥꯁꯤ ꯇꯨꯏꯁꯟꯁꯤ ꯇꯧꯅꯤꯡꯗ꯭ꯔꯕꯅꯤ ꯇꯧꯔꯤꯁꯦ ꯑꯗꯨ ꯁꯨꯇꯤ ꯑꯣꯏꯃꯜꯂꯦꯅ ꯃꯃꯥ ꯃꯄꯥꯅ ꯑꯃꯨꯛ ꯍꯥꯏꯒꯅꯤ ꯈꯟꯗꯅ ꯑꯩꯁꯦ ꯅꯝꯐꯨꯗ ꯇꯧꯁꯤꯟꯕ ꯇꯥꯗꯣꯔꯤ ꯃꯥꯜꯂꯦ ꯇꯧꯔꯤꯁꯦ ꯅꯣꯏ ꯏꯅꯥꯎꯄꯤꯒꯤ ꯇꯣꯟꯁꯤꯦꯟꯗꯨꯁꯨ ꯅꯨꯡꯉꯥꯏꯇꯦꯅ ꯇꯧꯔꯤ ꯑꯗꯨ ꯃꯥꯗꯣ ꯌꯥꯝꯅ ꯃꯣꯏꯗꯤ ꯍꯣꯏꯅ ꯁꯥꯟꯅ ꯈꯣꯠꯅꯕꯁꯤꯗꯤ ꯄ꯭ꯔꯣꯇꯤꯟꯒꯨꯝꯕ ꯃꯆꯤ ꯑꯣꯏꯕ ꯆꯤꯟꯖꯥꯛ ꯆꯥꯗ꯭ꯔꯗꯤ ꯌꯥꯗꯕꯅꯦ ꯇꯧꯔꯤꯁꯦ ꯑꯗꯨ ꯃꯥꯗꯤ ꯆꯅꯥ ꯑꯐꯨꯠꯄꯒꯨꯝꯕ ꯆꯅꯥ ꯑꯍꯤꯡꯕ ꯑꯣꯏ ꯆ
ꯃꯥꯁꯦ ꯑꯗꯨꯝꯕ ꯑꯍꯤꯡꯕ ꯆꯥꯕꯁꯦ ꯌꯥꯝꯅ ꯍꯩꯅꯒꯟꯗꯕꯅꯦꯕ ꯃꯁꯥꯒꯤꯁꯨꯅꯦ ꯍꯥꯏꯗꯤ ꯁꯥꯟꯅꯕ ꯃꯤ ꯁꯥꯟꯅꯕ ꯃꯤ ꯑꯃ ꯑꯣꯏꯔꯒꯅꯦ ꯌꯥꯝꯅ ꯆꯥꯕ ꯊꯛꯄꯗ ꯍꯩꯅꯕ ꯍꯩꯅꯒꯟꯗꯕ ꯌꯥꯝꯅ ꯇꯧꯋꯦꯕ ꯃꯥꯁꯦ ꯑꯗꯨꯅ ꯑꯗꯨꯅ ꯌꯥꯝ ꯋꯥꯖꯕ ꯑꯩꯈꯣꯏꯅ ꯃꯁꯥꯅꯗꯤ ꯍꯩꯅꯒ ꯍꯩꯅꯗ꯭ꯔꯅ ꯇꯧꯔꯕꯅꯤꯅ ꯑꯗꯨꯝꯕ ꯆꯅꯥ ꯑꯍꯤꯡꯕꯒꯨꯝꯕ ꯆꯥꯎ ꯍꯥꯏꯕꯁꯨ ꯌꯥꯗꯦ ꯃꯥꯗꯤ ꯍꯩꯅꯗꯦ ꯃꯅꯝꯗꯣ ꯀꯩꯅꯣꯝ ꯇꯧꯋꯅ ꯑꯗꯨꯅ ꯃꯥꯅ ꯍꯩꯅꯅꯕ ꯊꯤꯕꯗ ꯑꯩꯈꯣꯏ ꯑꯣꯏꯅ ꯑꯋꯥꯕ ꯑꯣꯏ ꯃꯥꯗꯤ ꯀꯩꯝꯇꯕꯨ ꯈꯟꯕꯤꯗ꯭ꯔꯦ ꯃꯥꯗꯤ ꯆꯥꯕ ꯌꯥꯕꯗ ꯈꯛꯇ ꯆꯥꯔꯅꯤꯅ ꯂꯩꯈꯔꯦ ꯑꯩꯈꯣꯏꯅꯗꯤ ꯃꯥꯗꯤ ꯁꯥꯟꯅꯕꯅꯤꯅ ꯎꯕꯗ ꯅꯨꯡꯉꯥꯏꯇꯕꯅꯤꯅ ꯑꯗꯨꯝ ꯃꯁꯥꯗꯣ ꯀꯟꯈꯠꯅꯕ ꯑꯣꯏꯅ ꯀꯩ ꯀꯩ ꯑꯇꯣꯞꯄ ꯁꯄ꯭ꯂꯤꯃꯦꯟ ꯑꯣꯏꯅ ꯄꯤꯖꯅꯕ ꯑꯣꯏꯅ ꯍꯣꯠꯅꯔꯦ ꯑꯗꯨꯒꯕ ꯁꯨꯝ ꯄꯩꯁꯥ ꯌꯥꯝꯅ ꯇꯤꯡꯗ꯭ꯔꯁꯨ ꯆꯥꯕ ꯌꯥꯗꯕꯗꯣ ꯃꯥꯗꯣ ꯍꯩꯅꯗ꯭ꯔꯕꯗꯨꯅꯅꯦ
ꯍꯣꯏꯅꯦ ꯇꯧꯔꯤꯁꯤ ꯍꯩꯅꯕ ꯍꯩꯅꯗꯕ ꯍꯥꯏꯕꯁꯤꯁꯨ ꯑꯃꯨꯛꯅꯦ ꯂꯨꯕꯅꯤꯅꯦ ꯇꯧꯔꯤꯁꯦ ꯑꯩꯈꯣꯏꯅꯗꯤ ꯆꯥꯎ ꯆꯥꯎꯋꯅ ꯍꯥꯏꯕ ꯑꯗꯣ ꯍꯩꯅꯗ꯭ꯔꯗꯤ ꯑꯃꯨꯛ ꯆꯥꯔꯤꯗꯨꯣ ꯏꯁꯥꯗ ꯃꯆꯤ ꯑꯣꯏꯔꯣꯏꯗꯣꯏꯔꯤꯅꯤ ꯍꯥꯏꯕ ꯐꯨꯒꯠꯇꯅ ꯅꯥꯔꯒ ꯑꯗꯨꯃꯥꯏꯅ ꯇꯧꯗꯣꯔꯤꯅꯤ ꯍꯥꯏꯕ ꯃꯥꯅ ꯆꯅꯥꯒꯨꯝꯕ ꯑꯍꯤꯡꯕꯗ ꯆꯥꯕ ꯍꯩꯅꯕ ꯑꯣꯏꯇꯥꯥꯔꯒꯗꯤ ꯕꯗꯥꯝ ꯑꯣꯏꯔꯁꯨ ꯅꯨꯃꯤꯗꯥꯡꯗ ꯇꯤꯡꯉꯝꯃꯒ ꯅꯣꯡꯉꯥꯜꯂꯒ ꯆꯥꯕꯗ ꯌꯥꯝ ꯍꯥꯎꯕꯅꯦ ꯑꯗꯒꯤ ꯑꯩꯈꯣꯏꯒꯤ ꯍꯋꯥꯏ ꯑꯁꯪꯕ ꯃꯆꯨꯒꯤ ꯑꯃꯁꯨ ꯂꯩꯕꯅꯦ ꯑꯗꯨꯏꯗꯨ ꯇꯤꯡꯉꯑꯒ ꯅꯣꯡꯉꯥꯜꯂꯀꯥꯟꯗ ꯃꯌꯣꯟ ꯊꯣꯛꯄꯅꯦ ꯑꯗꯨꯒꯤ ꯃꯌꯣꯟꯁꯤꯁꯨꯅꯦ ꯑꯩꯈꯣꯏ ꯈꯥꯃꯦꯟꯁꯤ ꯇꯤꯜꯍꯧ ꯈꯔ ꯁꯣꯏꯖꯜꯂꯒꯅꯦ ꯆꯥꯕꯗ ꯌꯥꯝ ꯍꯥꯎꯕꯅꯤ ꯇꯧꯁꯦ ꯑꯩꯒꯤ ꯅꯍꯥꯥꯟꯋꯥꯏ ꯑꯩꯁꯨ ꯈꯔ ꯈꯔ ꯁꯥꯟꯅꯔꯤꯉꯩꯗꯅꯦ ꯑꯗꯨꯃꯥꯏꯅ ꯌꯥꯝ ꯆꯥꯔꯝꯃꯤ ꯑꯩꯕꯨꯗꯤ ꯌꯥꯝ ꯍꯩꯅꯈꯤꯕ ꯌꯥꯝ ꯄꯥꯝꯈꯤꯕꯗꯣ ꯑꯣꯏ ꯑꯗꯒꯤ ꯏꯁꯥ ꯅꯨꯡꯉꯥꯏꯇꯕ ꯑꯗꯨꯃꯥꯏꯅ ꯑꯍꯤꯡꯕ ꯆꯪꯅꯤꯡꯗꯕ ꯅꯨꯃꯤꯠꯁꯤꯗꯅꯦ ꯊꯨꯝ ꯈꯤꯇꯪ ꯍꯥꯞꯄꯒꯅꯤ ꯐꯨꯠꯄ ꯐꯨꯠꯂꯒ ꯆꯥꯕꯁꯨ ꯌꯥꯝ ꯍꯥꯎꯋꯦꯕ ꯍꯥꯎꯋꯦꯕ ꯇꯧꯔꯤꯁꯦ ꯑꯗꯨꯅ ꯀꯩꯅꯣ ꯑꯃꯅꯤ ꯇꯧꯔꯤꯁꯤ ꯄꯛꯅꯕ ꯄꯛꯅꯗꯕ ꯍꯩꯅꯕ ꯍꯩꯅꯗꯕ ꯑꯃꯨꯛ ꯂꯩꯔꯤꯁꯨ ꯑꯃꯅꯤ ꯇꯧꯔꯤꯁꯤꯦ ꯅꯪꯗꯤ ꯆꯥꯛ ꯏꯁꯤꯡ ꯆꯥꯔꯕ꯭ꯔꯣ ꯃꯁꯤꯗꯤ ꯀꯃꯥꯏꯅ ꯇꯧꯔꯒꯦ
ꯑꯣ ꯑꯩꯗꯤ ꯆꯥꯔꯦ ꯁꯧꯒ꯭ꯔꯤ ꯑꯃ ꯊꯣꯡꯁꯤꯜꯂꯦ ꯀꯥꯡꯉꯧ ꯑꯃ ꯉꯎꯁꯜꯂꯦ ꯑꯗꯨꯒ ꯆꯥꯔꯦ ꯌꯥꯝ ꯍꯥꯎꯋꯦ ꯑꯁ ꯍꯧꯖꯤꯛꯀꯥꯟꯁꯦ ꯁꯥꯒꯠꯂꯛꯑꯕꯅꯤꯅ ꯀꯥꯂꯦꯟꯊꯥꯁꯤꯗ ꯀꯔꯤ ꯌꯦꯟꯁꯥꯡ ꯆꯥꯗꯣꯏꯅ ꯈꯪꯗꯦ ꯆꯥꯕꯁꯨ ꯌꯥꯗ꯭ꯔꯦ ꯑꯁꯤꯟꯕꯒꯨꯝꯕ ꯑꯃ ꯆꯥꯗ꯭ꯔꯗꯤꯅꯦ ꯑ ꯆꯥꯛ ꯆꯪꯕ ꯍ ꯇꯥꯏꯞꯇ ꯇꯧꯔꯦ ꯑꯗꯨꯅ ꯑꯁꯤꯟꯕꯒꯨꯝꯕ ꯆꯥꯅꯕ ꯁꯧꯒꯤꯗ ꯆꯥꯕꯗꯁꯨ ꯁꯧꯒꯤꯁꯦ ꯆꯥꯅꯤꯡꯉꯛꯇ꯭ꯔꯕꯅꯦ ꯑꯗꯒꯤ ꯁꯧꯒꯤ ꯆꯥꯔꯤꯅ ꯀꯥꯡꯍꯧ ꯍꯦꯛꯇ ꯆꯥꯅꯤꯡꯉꯤ ꯊꯥꯎꯁꯨ ꯑꯃꯨꯛ ꯆꯥꯥꯁꯜꯂꯅꯤ ꯑꯗꯨꯗꯩ ꯏꯁꯥꯁꯦ ꯅꯥꯔꯛꯑꯗ꯭ꯔꯕ ꯄꯥꯈꯠꯂꯦ ꯊꯥꯎꯁꯦ ꯑꯌꯨꯛꯀꯤ ꯅꯨꯡꯗꯥꯡꯒꯤ ꯁꯧꯒꯔꯤ ꯑꯃꯨꯛ ꯆꯥ ꯑꯃꯃꯨꯛ ꯆꯥ ꯀꯥꯡꯍꯧ ꯑꯃꯨꯛ ꯆꯥ ꯑꯗꯨꯃꯥꯏꯅ ꯁꯨꯝ ꯇꯧꯕꯗꯅꯦ ꯏꯁꯥꯁꯦ ꯑꯩꯁꯨ ꯅꯥꯔꯛꯑꯗ ꯄꯥꯈꯠꯂꯕꯅꯦ ꯑꯗꯣ ꯊꯥꯎ ꯆꯥꯡꯕꯁꯦ ꯈꯔ ꯍꯟꯊꯗ ꯌꯥꯔꯔꯣꯏꯅ ꯑꯗꯨꯗꯤ ꯑꯩꯁꯨ ꯑꯅꯥꯕ ꯑꯃꯨꯛ ꯑꯣꯏꯈꯤꯗꯅꯤ ꯕꯦꯔꯥ ꯀꯥꯟꯗꯅꯩꯅ ꯊꯥꯎ ꯆꯥꯃꯟꯗꯅ
ꯃꯥꯅꯤꯅꯦ ꯇꯧꯔꯤꯁꯦ ꯑꯩꯁꯨꯅꯦꯅꯦ ꯆꯞ ꯃꯥꯟꯅꯩꯅꯦ ꯇꯧꯔꯤꯁꯦ ꯏꯟꯖꯥꯡꯗꯨ ꯊꯣꯟꯕ ꯅꯨꯃꯤꯠꯇꯗꯤ ꯀꯥꯡꯍꯧꯗ ꯑꯣꯏꯅ ꯉꯧꯁꯤꯜꯂꯒ ꯀꯥꯡꯍꯧꯗꯨꯒ ꯆꯥꯛꯀ ꯈꯛꯇꯪ ꯆꯥꯕ ꯅꯨꯃꯤꯠꯁꯨ ꯌꯥꯎꯔꯤꯅ ꯇꯧꯔꯤꯁꯦ ꯃꯣꯔꯣꯛ ꯑꯃ ꯃꯦꯠꯂꯒ ꯑꯗꯨ ꯁꯨꯝ ꯑꯗꯨꯗꯒꯤ ꯌꯦꯔꯨꯝ ꯉꯧꯕ ꯍꯥꯏꯔꯣ ꯊꯕꯛꯇꯨ ꯁꯝꯅꯕꯅꯦꯅ ꯌꯦꯔꯨꯝ ꯉꯧꯔꯁꯨ ꯊꯥꯎꯅꯤꯗꯣ ꯇꯧꯔꯤꯁꯦ ꯁꯨꯃꯥꯏꯅ ꯑꯩꯁꯨꯥꯎ ꯊꯥꯎꯗꯣ ꯆꯥꯕꯗ ꯌꯥꯗ꯭ꯔꯕꯅꯦ ꯑꯗꯨ ꯅꯍꯥꯟꯗꯤ ꯀꯩꯅꯣ ꯇꯧꯒꯦꯅ ꯑꯩꯅ ꯉꯥꯗꯣ ꯈꯔ ꯌꯨꯝꯗꯒꯤ ꯌꯩꯊꯣꯛꯑꯒ ꯄꯨꯔꯛꯑꯦ ꯊꯥꯎꯗ ꯌꯏꯊꯣꯛꯑꯒ ꯄꯨꯔꯛꯑꯒ ꯑꯩꯅ ꯁꯤꯗ ꯑꯃꯐꯥꯎꯅꯦ ꯁꯥꯍꯜꯂꯕ ꯈꯥꯛꯇꯪ ꯁꯥꯍꯟꯕ ꯊꯥꯎ ꯌꯥꯎꯗ ꯇꯥꯔꯒꯁꯨ ꯑꯗꯨꯃꯥꯏꯅ ꯆꯥꯕꯗꯣ ꯑꯃꯨꯛ ꯆꯥꯔꯤ ꯍꯧꯖꯤꯛꯀꯥꯟꯁꯦ ꯑꯗꯨꯁꯨ ꯍꯥꯎꯋꯦ ꯑꯗꯨꯝ ꯇꯧꯔꯤꯁꯦ ꯏꯔꯣꯝꯕ ꯑꯃꯒ ꯆꯥꯕ ꯏꯔꯣꯝꯕꯁ ꯍꯧꯖꯤꯛꯀꯥꯟ ꯍꯥꯎꯔꯦ ꯑꯩꯗꯤ ꯀꯥꯔꯣꯟ ꯏꯔꯣꯝꯕ ꯑꯗꯒꯤ ꯀꯣꯕꯤ ꯃꯁꯣꯏ ꯏꯔꯣꯝꯕ ꯍꯧꯖꯤꯛꯀꯥꯟ ꯐꯖꯅ ꯆꯥꯔꯤ ꯇꯧꯔꯤꯁꯦ ꯀꯣꯕꯤ ꯏꯁꯁꯣꯏ ꯏꯔꯣꯟꯕꯁꯦ ꯑꯩꯗꯤ ꯌꯥꯝ ꯄꯥꯝꯃꯦꯕ ꯇꯧꯔꯤꯁꯦ ꯋꯥꯏꯒꯟ ꯈꯔ ꯍꯥꯞꯄꯦ ꯑꯗꯨꯒ ꯑꯂꯨ ꯑꯅꯧꯕꯗꯨꯒ ꯇꯧꯔꯒꯅꯅꯦ ꯑꯩꯈꯣꯏꯒꯤ ꯌꯥꯝ ꯃꯨꯜꯍꯟꯗꯅ ꯑꯩꯈꯣꯏꯒꯤ ꯀꯣꯕꯤ ꯃꯁꯣꯏꯁꯤ ꯏꯔꯣꯜꯂꯒ ꯆꯥꯕꯁꯦ ꯑꯩꯗꯤ ꯌꯥꯝ ꯍꯥꯎꯋꯦꯕ ꯇꯧꯔꯤꯁꯦ ꯑꯗꯨꯅ ꯑꯩꯗꯤ ꯏꯔꯣꯟꯕꯗꯕꯨ ꯆꯥꯔꯕꯅꯤ ꯇꯧꯔꯤꯁꯦ ꯑꯩꯅꯒ ꯈꯔꯒ ꯑꯁꯤ ꯅꯁꯥ ꯆꯥꯕꯁꯤ ꯄꯥꯝꯃꯦ ꯇꯧꯔꯤꯁꯤ ꯑꯗꯒꯤ ꯅꯨꯡꯊꯤꯜ ꯅꯨꯡꯊꯤꯟꯁꯤꯅ ꯍꯧꯖꯤꯛꯀꯥꯟꯁꯤ ꯀꯩꯅꯣꯁꯤ ꯀꯟꯅ ꯇꯛꯈꯥꯏꯔꯤ ꯑꯩꯅ ꯇꯧꯔꯤꯁꯤ ꯁꯤꯇꯥꯐꯣꯟꯁꯤ ꯀꯟꯅ ꯇꯛꯈꯥꯏꯔꯤ ꯁꯤꯇꯥꯕꯣꯟꯁꯦ ꯑꯩꯈꯣꯏꯒꯤ ꯏꯁꯤꯡꯁꯤ ꯏꯁꯤꯡ ꯈꯔ ꯍꯥꯞꯄꯒꯅꯦ ꯑꯩꯈꯣꯏꯒꯤ ꯊꯨꯝ ꯇꯧꯔꯒꯅꯦ ꯊꯤꯠꯂꯒ ꯊꯛꯄ ꯍꯥꯎꯋꯤ ꯑꯗꯨꯃꯁꯨ ꯇꯧꯔꯤꯁꯦ ꯑꯗꯨ ꯀꯟꯅ ꯇꯧꯕ ꯇꯛꯈꯥꯏꯒꯦ ꯍꯧꯖꯤꯛꯀꯥꯟꯁꯦ
ꯍꯣꯏ ꯍꯣꯏ ꯅꯪ ꯀꯩꯀꯩꯅꯣ ꯈꯔ ꯍꯧꯖꯤꯛꯀꯤꯗꯤ ꯑꯆꯝꯕ ꯑꯃ ꯆꯥꯁꯤꯜꯂꯣ ꯑꯗꯨ ꯅꯪ ꯍꯣꯔꯦꯟ ꯄꯩꯁꯥꯗꯣ ꯊꯥꯔꯛꯑꯒꯦ ꯑꯩꯗꯣ ꯁꯤꯗ ꯀꯧꯔꯦ ꯅꯪ ꯊꯝꯃꯣ ꯑꯃꯨꯛ ꯄꯥꯎ ꯐꯥꯎꯅꯔꯁꯦ